ꯍꯦꯜꯂꯣ ꯇꯥꯕ꯭ꯔꯣ
ꯏꯇꯥꯎꯕꯤ
ꯏꯇꯥꯎ ꯅꯨꯡꯁꯤꯕꯣ ꯁꯛ ꯐꯖꯕꯣ ꯃꯤ ꯐꯕꯣ
ꯑꯣ ꯏꯇꯥꯎ
ꯑꯣ ꯇꯥꯗꯕ꯭ꯔꯕ
ꯑꯩ ꯈꯣꯟꯁꯦ ꯇꯥꯗꯕ꯭ꯔꯣ
ꯁꯤ ꯇꯥꯗꯦꯅꯦ ꯀꯩꯒꯤꯅꯣ
ꯑꯣ ꯏꯇꯥꯥꯎ
ꯍꯥꯎ ꯇꯥꯗꯕ꯭ꯔꯣ ꯇꯥꯗꯦ
ꯑꯩꯗꯤ ꯅꯪ ꯈꯣꯟꯖꯦꯜꯁꯦ ꯇꯥꯗꯦꯅꯦꯍꯦ ꯏꯇꯥꯎ ꯈꯣꯟꯁꯦ ꯇꯥꯅꯤꯡꯕꯅ ꯂꯣꯏꯔꯀꯥꯟꯁꯤꯗ ꯏꯁ ꯇꯥꯗꯦꯅꯦ